ꯑꯣꯐ
ꯑꯂꯨ
ꯍꯜꯂꯣ ꯅꯨꯡꯉꯥꯏꯔꯤꯕꯣ꯫
ꯅꯨꯡꯉꯥꯏꯔꯤꯌꯦ ꯀꯩꯗꯧꯔꯤꯒꯦ꯫
ꯎꯝ ꯀꯔꯤꯁꯨ ꯇꯧꯗꯦ꯫
ꯆꯥꯛ ꯆꯥꯔꯕꯣ꯫
ꯑꯍꯨꯝ ꯊꯣꯡꯗꯔꯤꯌꯦ꯫
ꯌꯥꯝ ꯊꯦꯡꯉꯦꯅꯦ꯫
ꯎꯝ ꯊꯦꯡ ꯊꯦꯡꯗꯦꯗ ꯍꯧꯖꯤꯛꯇꯤ꯫
ꯊꯦꯡꯗꯦꯕ꯫
ꯊꯦꯡꯗꯦ ꯍꯥꯏꯕ꯫ ꯎꯡ ꯄꯨꯡ ꯇꯔꯨꯛ ꯃꯈꯥꯏ ꯇꯔꯦꯠ ꯇꯥꯔꯗꯤ ꯊꯣꯡꯅꯤ꯫
ꯀꯅꯥꯒ ꯂꯩꯒꯦ ꯅꯪꯗꯤ꯫
ꯑꯩ ꯏꯊꯟꯗ ꯂꯩꯌꯦ꯫
ꯂꯩ
ꯑ ꯀꯩꯍꯥꯏꯕ
ꯔꯦꯟꯗ ꯂꯩꯕ꯭ꯔꯣ ꯔꯦꯟꯗ
ꯍꯣꯏ ꯔꯦꯟꯗ ꯂꯩꯌꯦ
ꯏꯝꯐꯥꯜꯗ
ꯍꯥ
ꯑꯗꯨꯗ ꯀꯩꯗꯧꯔꯤꯒꯦ
ꯑꯝ ꯀꯣꯂꯦꯖ ꯇꯝꯃꯦ
ꯀꯩ ꯀꯣꯂꯦꯖ ꯅꯣ
ꯗꯦꯝ ꯅꯦ ꯗꯦꯝ ꯀꯃꯔꯁ
ꯑꯩꯗꯤ ꯅꯪꯕꯨ ꯈꯪꯉꯦ ꯑꯩ ꯈꯪꯕ꯭ꯔꯣ
ꯎꯝ ꯑꯩ ꯑꯩ ꯐꯣꯟꯗ ꯅꯪ ꯅꯪ ꯅꯝꯕꯔ ꯁꯦꯞ ꯇꯧꯋꯦ ꯑꯩꯒꯤ ꯑꯥ ꯑꯩ ꯗꯗꯥꯒꯤ ꯏꯃꯦꯜ ꯄꯥꯏꯕꯒꯤꯀꯣ
ꯀꯔꯤꯕ
ꯑꯩ ꯗꯗꯥꯒꯤ ꯏꯃꯦꯜ ꯄꯥꯏꯕꯒꯤꯀꯣ ꯏꯃꯦꯜ ꯖꯤꯃꯦꯜ ꯑꯩ ꯑꯩꯒꯤ ꯑꯩꯒꯤ ꯏꯌꯥꯝꯕ ꯍꯥꯏꯕ ꯇꯥꯔꯦ
ꯑꯣ
ꯎꯝ ꯃꯥꯒꯤ ꯖꯤꯃꯦꯜ ꯖꯤꯃꯦꯜ ꯄꯥꯏꯕꯒꯤ ꯅꯪꯒꯤ ꯅꯝꯕꯔꯁꯨ ꯇ꯭ꯔꯥꯟꯁꯐꯔ ꯇꯧꯕ ꯃꯥꯜꯂꯦ
ꯑꯣ ꯃꯥ ꯃꯥꯗꯣ ꯃꯥꯒꯤ ꯅꯝꯕꯔ ꯃꯥꯗꯤ ꯑꯩꯒꯤ ꯅꯝꯕꯔ ꯁꯦꯞ ꯇꯧꯃꯥꯜꯂꯦ ꯑꯗꯨꯗꯤ
ꯑ ꯀꯩꯍꯥꯏꯕ
ꯅꯪꯒꯤ ꯗꯗꯥꯗꯣ
ꯍꯥ
ꯑꯩꯒꯤ ꯅꯝꯕꯔ ꯁꯦꯞ ꯇꯧ ꯃꯜꯂꯦꯕ ꯍꯥꯏꯕꯗꯤ ꯑꯩꯕꯨ ꯈꯪꯕ ꯃꯜꯂꯦꯕ
ꯑ ꯍꯣꯏ ꯅꯣꯏ ꯅꯣꯏ ꯅꯣꯏ ꯀ꯭ꯂꯥꯁꯃꯦꯠꯁꯨ ꯑꯣꯏꯔꯝꯅꯤ
ꯀꯅꯥꯅꯣ
ꯃꯤ ꯃꯤꯡ ꯍꯥꯏꯕ ꯌꯥꯕ꯭ꯔꯣꯅꯦ ꯁꯤꯗ
ꯌꯥꯌꯦꯗ ꯑꯗꯨꯗꯤ ꯑꯁꯤꯗꯤ
ꯑꯣ ꯑꯩꯗꯤ ꯑꯩꯗꯤ ꯑꯩꯗꯤ ꯌꯥꯔꯔꯣꯏꯗ꯭ꯔꯥ ꯍꯥꯏꯅ ꯈꯟꯕ ꯗꯥꯏꯅꯤꯡ ꯃꯩ ꯄꯥꯝꯃꯩ
ꯗꯥꯏꯅꯤꯡꯅꯦ
ꯗꯥꯏꯅꯤꯋꯥꯏ ꯑ ꯖꯀꯣꯞ ꯏꯁꯇꯦꯇꯤꯁꯇꯤꯛ ꯖꯦꯠ ꯑꯦꯜ ꯑꯥꯔ ꯄꯤ ꯍꯥꯏꯅ ꯑꯗꯨꯝ ꯊꯥꯕ
ꯑꯣ ꯆꯥ ꯆꯥ ꯑ ꯑꯆꯥ ꯑꯆꯥ ꯁꯤꯃꯤꯁꯇꯔ ꯅꯪꯗꯤ
ꯑꯩ ꯑꯩꯗꯤ ꯎꯝ ꯍꯣꯏ ꯒ꯭ꯔꯦꯖꯨꯑꯦꯁꯟ ꯑꯩꯗꯤ ꯌꯥꯝ ꯂꯣ ꯑꯣꯏꯔꯤꯌꯦꯗ ꯊ꯭ꯔꯠꯅꯦ
ꯊꯥꯔ꯭ꯠ ꯅꯤꯕ
ꯑꯍ
ꯀꯃꯥꯏꯅ ꯇꯧꯒꯤꯒꯦ ꯅꯨꯡꯉꯥꯏꯕ꯭ꯔꯣ ꯗꯦꯝ ꯀꯨꯂꯦꯁ ꯀꯥꯕꯗꯣ ꯗꯤ ꯑꯦꯝ ꯀꯣꯂꯦꯖ ꯑꯣꯐ ꯀꯃꯔꯁ ꯀ
ꯂꯥꯏꯔꯤꯛ ꯄꯥꯗ꯭ꯔꯗꯤ ꯅꯨꯡꯉꯥꯏꯌꯦ
ꯂꯥꯏꯔꯤꯛ ꯄꯥ ꯂꯥꯏꯔꯤꯛ ꯄꯥ ꯂꯥꯏꯔꯤꯛ ꯄꯥꯗꯗꯤ ꯅꯨꯡꯉꯥꯏꯇꯕ
ꯑꯍꯣꯏ ꯂꯔꯤ ꯄꯥꯔꯗꯤ ꯅꯨꯡꯉꯥꯏꯇꯦ ꯍꯥꯏꯕ ꯇꯥꯔꯦ
ꯅꯪ ꯂꯥꯏꯔꯤꯛ ꯄꯥꯕ꯭ꯔꯣ ꯂꯥꯏꯔꯤꯛ ꯄꯥꯗ꯭ꯔꯣ ꯅꯪꯖꯦ
ꯑꯦꯛꯖꯝ ꯑꯦꯛꯖꯥꯝ ꯌꯥꯎꯔꯗꯤ ꯑꯗꯨꯝ ꯄꯥꯏꯗ
ꯅꯣꯏꯗꯤ ꯑꯣꯐꯂꯥꯏꯟ ꯑꯗꯨꯝ ꯊꯥꯕ꯭ꯔꯣ ꯑꯦꯛꯖꯥꯝꯗꯣ
ꯍꯣꯏ ꯑꯣꯐꯂꯥꯏꯟ ꯉꯇꯅꯦ
ꯑꯦꯖꯝꯗꯤ ꯀꯃꯥꯏꯅ ꯇꯧꯒꯦ ꯂꯩ ꯀꯨꯝꯕ ꯂꯩꯕ꯭ꯔꯣ
ꯎꯝ ꯐꯔꯁ ꯁꯦꯝꯕꯕꯦ ꯦꯛꯠ ꯆꯥꯗꯦ
ꯦꯛ ꯆꯥꯇꯦ
ꯍ ꯁꯦꯀꯦꯟ ꯁꯒꯤꯗꯤ ꯈꯪꯗ꯭ꯔꯤ ꯑꯦꯛꯖꯥꯝ ꯊꯥꯕ ꯂꯣꯏ ꯂꯣꯏꯕꯗ ꯉꯥꯏꯔꯤ
ꯑ ꯐꯖꯝꯗꯤ ꯂꯥꯏꯔꯕꯔꯕꯅꯤꯗꯤ ꯑꯗꯨ ꯅꯣꯏꯒꯤꯗ
ꯍꯥꯏꯕꯗꯤ ꯂꯥꯏꯑꯦ ꯍꯥꯏꯕ
ꯂꯥꯏꯔꯝꯅꯤꯕ
ꯎꯝ ꯂꯥꯏꯕ ꯑꯣꯏꯗꯦꯗ ꯈꯪꯗꯦ ꯑꯝ ꯑꯇꯣꯞꯄ ꯁꯤꯦꯃꯤꯁꯇꯔꯒꯤꯗꯤ ꯐꯥꯔꯁ ꯁꯦꯀꯦꯟꯒꯤꯗꯤ ꯎꯝ ꯌꯥꯝ ꯂꯨꯕꯗꯤ ꯑꯣꯏꯗꯦꯅ
ꯑ ꯆ ꯑꯩꯈꯣꯏ ꯀꯝꯃꯨꯅꯤꯇꯤꯗꯒꯤ ꯅꯣꯏꯒꯤ ꯐ꯭ꯔꯦꯟ ꯂꯩꯕ꯭ꯔꯣ ꯑꯗꯨꯗ
ꯑ ꯍꯥꯏꯕꯗꯤ ꯅꯦꯡꯃꯥꯏꯗꯒꯤꯔꯣ
ꯍꯣꯏ ꯑꯩꯈꯣꯏ
ꯑ ꯇꯃꯦꯡꯂꯣꯡ ꯁꯥꯏꯠꯇꯒꯤꯔꯣ ꯅꯠꯇ꯭ꯔꯒ ꯇꯥꯃꯦꯜ ꯁꯥꯏꯠꯇꯒꯤꯔꯣ
ꯅꯤ ꯁꯥꯏ ꯌꯥꯏ
ꯎꯝ ꯐ꯭ꯔꯦꯟ ꯀꯣꯂꯦꯖꯇꯗꯤ ꯂꯩꯇꯦ ꯑꯗꯨꯕꯨ ꯑꯩꯈꯣꯏ ꯔꯤꯟꯗꯒꯨꯝꯕꯗꯤ ꯂꯩꯌꯦ ꯇꯃꯥꯏ ꯇꯥꯃꯩꯗꯒꯤ
ꯐ꯭ꯔꯦꯟ ꯂꯩꯗ꯭ꯔꯗꯤ ꯕꯣꯔꯤꯡ ꯆꯨꯅꯤꯗ ꯅꯪꯗꯤ ꯀꯤꯛ ꯀꯅꯥꯒ ꯐ꯭ꯔꯦꯟ ꯑꯣꯏꯒꯦ
ꯎꯝ ꯏꯃꯕꯤ ꯃꯗꯤ ꯂꯥꯏꯌꯦꯦ
ꯑꯠꯆꯥ
ꯃꯥꯒ ꯆꯠꯂꯗꯤ ꯆꯠꯄ ꯃꯥ ꯆꯠꯇ꯭ꯔꯗꯤ ꯑꯗꯨꯝ ꯆꯠꯇꯕ
ꯑꯗꯨꯒꯨꯝꯕ ꯃꯤ ꯂꯩꯇ꯭ꯔꯗꯤ ꯋꯥꯕꯅꯤ ꯀꯣꯂꯦꯖ ꯀꯥꯕꯗꯣ
ꯎꯝ
ꯑ
ꯎꯝ
ꯅꯣꯏ ꯃꯤ ꯌꯥꯝꯔꯣ
ꯎꯝ ꯑꯩꯈꯣꯏꯁꯦ ꯁꯤꯦꯃꯤꯁꯇꯔꯗꯔꯣ ꯑ ꯑ ꯍꯣꯏ ꯌꯥꯝꯗꯦꯗ ꯑꯩꯈꯣꯏꯗꯤ ꯃꯣꯔ ꯗꯦꯟ ꯊ꯭ꯔꯤ ꯍꯟꯗ꯭ꯔꯦꯗ ꯑꯣꯏꯕ ꯃꯥꯜꯂꯦ
ꯑꯣ ꯑꯆꯥ ꯑꯆꯥ ꯑꯆꯥ ꯅꯨꯄꯤꯗꯤ ꯌꯥꯝ ꯌꯥꯝ ꯂꯩꯔꯛꯑꯅꯤ ꯅꯣꯏꯒꯤ ꯁꯦꯃꯤꯁꯇꯔꯗ
ꯍꯣꯏ ꯅꯨꯄꯤꯗꯤ ꯌꯥꯝꯗꯦ ꯌꯥꯝꯃꯦ ꯅꯨꯄꯥꯗꯒꯤꯀꯣ
ꯎꯝ ꯅ ꯕꯤ ꯀꯣꯝ ꯍꯥꯏꯕ ꯕꯤ ꯕꯤ ꯑꯦ ꯅꯠꯇ꯭ꯔ ꯕꯤ ꯕꯤ ꯑꯦꯔꯣ ꯕꯤ ꯀꯣꯝꯅꯣꯅꯣ
ꯕꯤ ꯀꯣꯝ
ꯎꯝ ꯎꯝ ꯏꯂꯚꯦꯟ ꯊꯗꯤ
ꯏꯂꯚꯦꯟ ꯑꯣ ꯃꯦꯝ ꯑꯣꯡꯂꯤꯒꯤ ꯇꯧꯕꯋꯅꯦ
ꯁꯤꯃꯦꯂꯣꯡ ꯀꯣ
ꯑ
ꯉꯥꯔꯤ ꯇꯥꯝꯅꯒ ꯀꯩ ꯇꯧꯒꯦꯗꯕꯅꯣꯅꯦ ꯅꯅꯥꯝꯗꯤ ꯀꯣꯝ ꯇꯝꯅꯒ
ꯑꯁ ꯈꯪꯗꯦ ꯏꯗꯥ ꯂꯣꯏꯔꯒ ꯈꯪꯅꯤ ꯀꯩꯅ
ꯑꯣ
ꯑ ꯅꯪꯗꯤ ꯂꯣꯏꯕ ꯃꯥꯜꯂꯦꯀꯣ
ꯑꯩꯗꯤ ꯂꯣꯏꯔꯦ ꯍꯣꯏ
ꯑꯣ ꯃꯁꯇꯔꯁꯨ ꯇꯝꯊꯕ꯭ꯔꯣ
ꯇꯝꯗꯦ ꯃꯥꯁꯇꯔꯗꯤ ꯂꯔꯤ ꯇꯣꯛꯈ꯭ꯔꯦ
ꯑꯣ ꯍꯨꯝ
ꯃꯦꯁꯦꯖ ꯌꯥꯝ ꯂꯥꯛ
ꯎꯝ
ꯅꯠꯇ꯭ꯔꯣ
ꯍꯥꯥ
ꯃꯦꯁꯦꯁ ꯌꯥꯝ ꯂꯥꯛꯕ ꯑꯃ ꯂꯩꯕ
ꯑꯍꯣꯏ ꯑꯁ ꯒ꯭ꯔꯨꯞꯀꯤꯗꯣ ꯑꯁ ꯌꯥꯗ꯭ꯔꯦ
ꯑꯩꯈꯣꯏꯒꯤ ꯑꯩꯈꯣꯏ ꯒ꯭ꯔꯨꯞꯀꯤꯔꯣ
ꯍꯥ
ꯑꯣ ꯑꯆꯥ ꯑꯆꯥ ꯑꯆꯥ
ꯑꯩꯅ ꯑ ꯅꯣꯏꯗꯤ ꯊꯣꯡꯉꯕꯣ ꯆꯥꯛ
ꯆꯥꯎꯥꯛ ꯄꯨꯔꯦ ꯊꯣꯡꯕ ꯂꯣꯏꯔꯦ ꯑꯩꯈꯣꯏꯒꯤ ꯐꯦꯃꯤꯂꯤ ꯑꯩꯈꯣꯏꯗꯤ ꯆꯥꯕ ꯂꯣꯏꯔꯦ ꯍꯥꯏꯗꯤ ꯍꯧꯖꯤꯛ ꯍꯧꯖꯤꯛ ꯃꯥꯅ ꯀꯔꯤ ꯍꯥꯏꯁꯤꯦꯔꯥ ꯗ꯭ꯌꯨꯇꯤ ꯑꯃ ꯂꯩꯕꯀꯣ ꯊꯕ ꯑꯃ ꯂꯩꯌꯦꯕ
ꯑꯥ ꯑꯥ
ꯑꯗꯨꯗꯒꯤ ꯂꯥꯛꯄ ꯑꯗꯨꯗꯒꯤ ꯍꯥꯂꯛꯂꯒ ꯂꯩꯕꯅꯦ ꯍꯧꯖꯤꯛ ꯃꯥꯅ
ꯑ
ꯑꯩꯗꯤ ꯉꯁꯤ ꯃꯤ ꯑꯃ ꯐꯥꯎ ꯋꯥꯔꯤ ꯁꯥꯗꯦ ꯑꯩꯈꯣꯏꯒꯤ
ꯎꯝ
ꯉꯁꯤ ꯀꯩꯗꯦ ꯐꯥꯁꯀꯣ ꯅꯪꯃꯣꯅ
ꯎꯝ ꯎꯝ ꯑꯩ ꯑꯩꯁꯨ ꯉꯁꯤꯗꯒꯤ ꯍꯧꯔꯦ ꯍꯥꯏꯕ ꯇꯥꯔꯦ
ꯉꯁꯤꯗꯒꯤ ꯍꯧꯋꯥ
ꯍꯥꯥ
ꯑꯣ ꯑꯗꯨꯗꯤ ꯌꯥꯝ ꯑꯅꯧ ꯑꯅꯧꯕ ꯋꯦꯅꯦ ꯅꯪꯁꯦ
ꯑꯍꯣꯏ ꯑꯅꯤ ꯋꯥꯔꯤꯁꯨ ꯍꯥ ꯁꯥꯕ ꯍꯩꯇꯦ ꯑꯗꯨꯒ
ꯌꯥꯝ ꯍꯥꯏꯔꯤꯁꯤꯗꯤ
ꯎꯝ ꯑ ꯃꯅꯤ ꯇꯔꯤꯁꯨ ꯈꯔ ꯭ꯔꯀꯦꯅꯣꯏꯕꯨ
ꯌꯥꯝ ꯍꯥꯏꯌꯦ ꯑꯩꯈꯣꯏ ꯅꯍꯥꯟ ꯑꯩꯈꯣꯏ ꯅꯪꯗꯤ ꯈꯔ ꯌꯥꯔꯦ ꯑꯩꯈꯣꯏ ꯅꯍꯪ ꯍꯦꯛ ꯏꯝꯐꯥꯜꯗ ꯗꯤ ꯑꯦꯝ ꯀꯣꯂꯦꯖꯇ ꯍꯦꯛ ꯂꯥꯛꯑꯣ ꯀꯥꯟꯗꯣ
ꯎ
ꯑꯩꯈꯣꯏꯒꯤ ꯃꯅꯤꯄꯨꯔꯤꯗꯤ ꯂꯣꯏꯔꯦ
ꯑꯦ ꯑꯩꯁꯨ ꯆꯍꯤ ꯑꯃꯗꯤ ꯂꯩꯈ꯭ꯔꯦ ꯥꯟꯇꯤꯒꯤ ꯀ ꯍꯥꯏꯅꯤ
ꯑꯗꯨ ꯑꯣꯏꯔꯁꯨ ꯅꯪꯒꯤꯗꯤ ꯈꯔ ꯌꯥꯔꯦ ꯅꯪꯒꯤꯗꯤ ꯈꯔ ꯋꯥꯟ ꯌꯔꯁ ꯑꯁ ꯑꯣꯡꯂꯤ ꯋꯥꯟ ꯌꯔꯁ ꯀꯝꯄ꯭ꯂꯤꯇꯦꯠꯅꯦꯕ ꯑꯗꯨꯗꯒꯤꯗꯤ ꯌꯥꯝ ꯐꯖꯅ ꯉꯥꯡꯉꯦꯕ ꯅꯪꯁꯦ
ꯑꯩ ꯌꯥꯝ ꯅꯨꯡꯉꯥꯏꯔꯦ ꯅꯪ ꯑꯗꯨꯝ ꯍꯥꯏꯕꯤꯕꯒꯤ
ꯌꯥꯝ ꯐꯩꯌꯦ ꯑꯁꯤꯡꯕꯅꯤ ꯌꯥꯝ ꯐꯩꯌꯦ ꯅꯪ ꯉꯥꯡꯕ ꯑꯩꯈꯣꯏꯗꯤ ꯑꯩꯈꯣꯏ ꯑꯩꯈꯣꯏꯗꯤ ꯐꯖꯅꯁꯨ ꯂꯥꯛꯇꯕ ꯀꯣꯂꯦꯖꯇꯣ ꯑꯩꯈꯣꯏꯒꯤꯗꯤ ꯂꯝꯁꯨ ꯂꯩꯕ ꯑꯗꯨ ꯑꯗꯨꯗ ꯂꯩꯈꯤ ꯑꯗꯨꯒꯤ ꯑꯩꯈꯣꯏꯒꯤꯗꯤ ꯐꯖꯅ ꯇꯧꯗꯕ ꯑꯗꯨꯒꯤ
ꯑꯥ ꯑꯥ
ꯑꯩꯈꯣꯏꯗꯤ ꯃꯅꯤꯄꯨꯔꯤ ꯂꯣꯟꯁꯨ ꯑꯩꯁꯨ ꯐꯖꯅ ꯉꯥꯡꯕ ꯍꯥꯏꯗꯦ
ꯎꯝ ꯎꯝ ꯍꯧꯖꯤꯛꯇꯤ ꯏꯝꯐꯥꯜꯗ ꯂꯩꯕ꯭ꯔꯣꯅꯦ
ꯍ ꯂꯩꯇ
ꯑꯣ ꯑꯣ ꯑꯣ
ꯀꯔꯤ ꯃꯊꯦ ꯃꯊꯦ ꯆꯥꯒꯦꯅꯥꯗ
ꯎꯝ ꯈꯪꯗ꯭ꯔꯦ ꯀꯔꯤ ꯊꯣꯡꯁꯤꯔꯥ ꯅꯪꯗꯤ ꯀꯔꯤ ꯆꯥꯔꯦ
ꯑꯩꯗꯤ ꯆꯥꯗꯤ ꯆꯥꯗ꯭ꯔꯤ ꯑꯗꯨ ꯃꯣꯏ ꯊꯃꯣꯏꯗ ꯑꯦꯁꯀꯣꯋꯥꯁꯀꯨꯝꯕ ꯑꯗꯨꯒ
ꯀꯔꯤꯅꯣ ꯑꯩꯈꯣꯏꯒꯤ ꯂꯣꯟꯗ ꯀꯔꯤ ꯍꯥꯏꯅꯣ ꯍꯟꯖꯥꯡꯁꯤ ꯈꯪꯕ꯭ꯔꯣ
ꯈꯪꯗꯦ
ꯍꯟꯖꯥꯡꯁꯤꯦ ꯈꯪꯗꯦ
ꯍꯣꯏ ꯅꯣꯏꯒꯤ ꯑꯣꯏꯔꯝꯅꯦ ꯑꯩꯈꯣꯏꯒꯤ ꯑꯣꯏꯗꯦ
ꯎꯝ ꯑꯗꯨꯗꯤ ꯈꯥꯃꯦꯟ ꯑꯁꯥꯕꯤ ꯈꯪꯕ꯭ꯔꯣ ꯁꯥꯔꯀꯜ ꯑꯣꯏꯕ ꯁꯥꯔꯀꯜ ꯑꯣꯏꯕꯗꯣ
ꯍꯥ ꯑ
ꯌꯥꯝ ꯁꯥꯡꯗꯕ ꯁꯔꯀꯜ ꯑꯣꯏꯕ ꯔꯣꯡ ꯑꯣꯏꯕ ꯈꯔ ꯍꯥꯕꯗꯣ ꯕꯤꯇꯔ ꯑꯣꯏꯕꯗꯣ
ꯑꯥ
ꯑꯗꯨ ꯑꯗꯨ ꯀꯨꯝꯃ ꯊꯣꯡꯉ ꯃꯜꯂꯦ
ꯑꯣ ꯑꯣ ꯍꯥꯎꯅꯤ ꯏꯁꯀ ꯏꯁꯀꯣꯁꯇ ꯕꯣꯏꯜ ꯆꯥꯔꯗꯤ ꯌꯥꯝ ꯍꯥꯎꯅꯤꯍꯦ
ꯕꯣꯏꯜ ꯇꯧ ꯃꯥꯜꯂꯦ ꯑꯗꯨ ꯑꯗꯨ ꯇꯥꯗꯧ ꯃꯥꯜꯂꯦ ꯃꯁꯤꯗꯤ
ꯌꯥꯝ ꯆꯎ
ꯍꯝ
ꯉꯥꯏ ꯂꯥꯛꯄ꯭ꯔꯣ
ꯍꯣꯏꯂ
ꯎꯝ
ꯅꯣꯏꯗꯤꯁꯨꯣ ꯅꯟꯁꯨꯕ꯭ꯔꯣꯪꯁꯤꯦ
ꯑꯁ ꯅꯣꯡꯃ ꯐꯖꯅ ꯇꯌꯦ ꯑꯩꯈꯣꯏ ꯑꯩꯈꯣꯏꯔꯣꯝꯅ ꯉꯁꯤꯗꯤ ꯉꯅꯨꯡꯁꯥꯏ ꯄꯨꯡ ꯃꯔꯤ ꯑꯗꯨ ꯁꯣꯏꯗ ꯃꯥꯅꯦ ꯐꯖꯅ ꯆꯨꯋꯦ
ꯑꯩꯈꯣꯏꯅꯗꯤ ꯄꯨꯡ ꯑꯍꯨꯝꯒꯨꯝꯕꯅ ꯆꯨꯕ ꯃꯥꯜꯂꯦ
ꯑꯣ ꯍꯧꯖꯤꯛꯇꯤ ꯀꯃꯥꯏꯅ ꯇꯧꯔꯤꯒꯦ ꯋꯦꯗꯔꯁꯦ
ꯑꯗꯨꯝ ꯐꯈ꯭ꯔꯦ ꯍꯥꯏꯕ ꯇꯥꯔꯦ
ꯑꯣ ꯊꯥꯈ꯭ꯔꯦꯕ ꯍꯧꯖꯤꯛꯗꯤ
ꯎꯝ ꯈꯆꯨꯔꯗꯤ ꯐꯅꯕ ꯑꯗꯨꯣ ꯇꯣꯛꯈ꯭ꯔꯦ
ꯅꯪꯒꯤ ꯔꯦꯠ ꯐ꯭ꯤꯒꯨꯝꯕ ꯀꯌꯥ ꯑꯣꯏꯒꯦ
ꯑꯁ ꯑꯩꯈꯣꯏꯗꯤ ꯎꯝ ꯑꯦ ꯅꯪ ꯅꯪ ꯍꯥꯏꯕꯗꯣ ꯔꯦꯟꯐ꯭ꯔꯤ ꯍꯥꯏꯔꯣ ꯔꯦꯟꯐꯔꯤ
ꯔꯦꯟꯒꯤ ꯐꯤ ꯔꯦꯟꯒꯤ
ꯑꯣ ꯔꯦꯟꯒꯤ ꯑꯩꯈꯣꯏ ꯑꯩꯈꯣꯏꯗꯗꯤ ꯑꯥ ꯇꯨ ꯊꯥꯎꯖꯟ ꯑꯣꯏꯕꯅꯤ
ꯔꯨꯝꯗꯤ ꯀꯃꯥꯏꯅ ꯇꯧꯕ꯭ꯔꯣ ꯅꯨꯡꯉꯥꯏꯕ꯭ꯔꯣ
ꯎꯝ ꯑꯗꯨꯝ ꯌꯥꯏ ꯍꯥꯏꯕ ꯇꯥꯔꯦ ꯍꯥꯏꯕꯅꯤ ꯔꯦꯟ ꯑꯣꯅꯔꯁꯗꯣ ꯑꯩꯈꯣꯏꯒꯤ ꯑꯩꯈꯣꯏꯗꯒꯤ ꯑꯣꯏꯕꯀꯣ
ꯑꯩꯈꯣꯏ ꯑꯩꯈꯣꯏ ꯀꯝꯃꯨꯅꯤꯇꯤ
ꯑ ꯑꯩꯒꯤ ꯔꯤꯂꯦꯇꯤꯞꯁ ꯍꯥꯏꯕ ꯇꯥꯔꯦ
ꯑꯗꯨꯗꯤ ꯐꯔꯦꯅꯦ ꯅꯪ ꯑꯗꯨꯗꯤ ꯅꯪ ꯃꯤ ꯂꯣꯏꯅꯃꯛꯀꯤ ꯂꯤꯁꯤꯡ ꯑꯅꯤ ꯑꯅꯤ ꯍꯥꯏꯕ꯭ꯔꯥ ꯅꯠꯇ꯭ꯔꯗꯤ ꯅꯪꯕꯨ ꯈꯔ
ꯃꯤ ꯂꯣꯏꯒꯤꯅꯤ ꯍꯥꯏꯕꯗꯤ ꯑꯩꯈꯣꯏ ꯔꯦꯟ ꯃꯄꯨꯗꯣ ꯕꯆꯂꯔ ꯑꯣꯏꯕꯒꯤꯀꯣ
ꯑꯆꯥ
ꯑ ꯅꯨꯃꯗ ꯅꯨꯄꯤ ꯊꯤꯗ꯭ꯔꯤꯑꯕ ꯑꯗꯨꯒꯤ ꯑꯗꯨꯝ ꯍꯣꯡꯒꯅꯤꯗ ꯃꯥ ꯅꯨꯄꯤ ꯂꯥꯛꯈꯩꯗꯤ ꯌꯥꯝ ꯇꯥꯡꯗꯧ ꯃꯥꯜꯂꯦ ꯃꯤꯒꯤ ꯃꯤꯒꯤ ꯔꯦꯟ ꯊ꯭ꯔꯤ ꯊꯥꯎꯖꯟꯒꯨꯝꯕ ꯄꯤꯕ ꯔꯦꯟꯗꯒꯤ ꯐꯩꯌꯦꯕ
ꯑꯣ ꯀꯥꯏꯂ ꯀꯥꯏꯅꯣꯅꯦꯅ ꯄꯖꯦ
ꯈꯔ ꯐꯠꯇꯕ ꯇꯥꯔꯦ ꯍꯥꯏꯕ ꯇꯥꯔꯦ ꯑꯗꯨꯒꯤ ꯏꯁꯤꯡꯗꯗꯤ ꯋꯥꯕꯅꯦ
ꯗꯤꯄꯣꯖꯤꯠꯀꯨꯝꯕ ꯊꯝꯕ꯭ꯔꯣ
ꯎꯝ ꯊꯝꯗꯦ
ꯃꯤ ꯌꯥꯝ ꯂꯩꯕ꯭ꯔꯣ ꯅꯣꯏ ꯔꯦꯟꯗꯣ ꯅꯣꯏꯒꯤ
ꯎꯝ ꯑꯩꯈꯣꯏ ꯁꯤꯛꯁ ꯔꯨꯝ ꯂꯩꯌꯦ ꯑꯗꯣ ꯑꯣꯀꯨꯞꯄꯥꯏ ꯂꯣꯏ ꯇꯧꯔꯦ
ꯂꯣꯏꯃꯛ ꯇꯧꯔꯦ
ꯍꯣꯏ ꯂꯦꯡꯃꯩ ꯔꯨꯝ ꯑꯅꯤ ꯔꯣꯡꯃꯩ ꯃꯔꯤ
ꯑꯣ ꯅꯨꯄꯥꯒꯤꯁꯨ ꯅꯨꯄꯤꯔꯣ ꯅꯠꯇ꯭ꯔꯗꯤ
ꯑ ꯍꯣꯏ ꯑꯗꯨꯝ ꯂꯩꯅꯤꯡꯕ ꯑꯗꯨꯝ ꯂꯩꯌꯦꯗ ꯊꯕꯛ ꯁꯨꯕꯁꯨ ꯏꯁꯇꯨꯗꯦꯟꯁꯨꯀꯣ ꯑꯩꯈꯣꯏꯗꯤ ꯈꯔ ꯆꯤꯡꯗ ꯑꯣꯏꯕꯒꯤꯀꯣ ꯍꯥꯏꯕꯗꯤ ꯑꯩꯈꯣꯏꯒꯤ ꯔꯦꯟꯗꯣ
ꯊꯥꯔꯣꯟꯗ ꯃꯂꯦ ꯑꯗꯨꯗꯤ ꯊꯥꯔꯣꯟꯗ
ꯍꯣꯏ
ꯑꯣ ꯐꯥꯔꯣꯅꯗꯤ ꯈꯔ ꯃꯥꯅꯤ ꯃꯥ ꯍꯥꯏꯕꯗꯣ ꯑꯗꯨ
ꯑꯗꯨꯝ ꯑꯩꯈꯣꯏꯗꯤ ꯈꯔ ꯃꯊꯛꯇ ꯀꯥꯕꯒꯤ ꯑꯗꯨꯝ ꯏꯪ ꯆꯤꯛꯅ ꯂꯩꯌꯦ ꯍꯥꯏꯕ ꯇꯥꯔꯦ
ꯑꯗꯨꯗꯤ ꯋꯦꯗꯔꯗꯤ ꯅꯨꯡꯉꯥꯏꯔꯝꯅꯤ
ꯎꯝ ꯑꯗꯨꯝ ꯀꯥꯡꯗꯤ ꯈꯔ ꯈꯔꯥ ꯂꯩꯕꯅꯤꯍꯩ
ꯑ ꯑꯥ ꯃꯊꯥꯛꯛꯇ ꯚ꯭ꯌꯨ ꯌꯦꯡꯕ ꯍ꯭ꯔꯣ
ꯑꯍꯣꯏ ꯎꯝ ꯑ ꯃꯊꯛꯇꯗꯤ ꯆꯠꯇꯦ ꯑꯗꯨꯕꯨ ꯑꯩꯈꯣꯏ ꯑꯩꯈꯣꯏ ꯑꯩꯈꯣꯏꯒꯤ ꯌꯨꯝꯗ ꯑꯗꯨꯝ ꯐꯝ ꯐꯝ ꯁꯦꯝꯃꯨꯔꯒ ꯑꯗꯨꯝ ꯚ꯭ꯌꯨ ꯌꯦꯡꯕ ꯌꯥꯏꯌꯦ
ꯑꯥ ꯃꯊꯥꯗ ꯃꯤ ꯑꯃ ꯃꯤ ꯌꯥꯝ
ꯌꯥꯝ ꯚ꯭ꯌꯨ ꯌꯦꯡꯕ ꯃꯐꯝ ꯑꯃ ꯂꯩꯕꯅꯤ ꯅꯠꯇ꯭ꯔꯣ ꯈꯪꯉꯝꯅꯤꯅ ꯃꯃꯤꯡꯗꯤ ꯀꯧꯔꯦꯅꯦ ꯍꯧꯖꯤꯛꯁꯦ
ꯑ ꯆꯤꯡꯗꯨꯔꯣ
ꯎꯝ
ꯆꯤꯔꯥꯎ ꯆꯤꯡ ꯍꯥꯏꯔꯣ